ꯍꯜꯂꯣ
ꯍꯜꯂꯣ
ꯀꯩꯗꯧꯔꯤꯒꯦ
ꯟꯅꯔꯤ ꯇꯕꯤ
ꯇꯥꯏ ꯏꯁꯤꯡꯗꯤ ꯎꯅꯔꯕꯣ
ꯎꯅꯗ꯭ꯔꯤꯌꯦ ꯅꯪꯗꯤ ꯆꯥꯔꯕꯣ
ꯑꯩꯗꯤ ꯆꯥꯔꯦ ꯇꯥ ꯇꯣꯛꯄꯗ ꯉꯥꯏꯔꯤꯍꯦ
ꯀꯔꯤꯖꯥꯡ ꯁꯥꯔꯒꯦ
ꯉꯁꯤꯗꯤ ꯃꯊꯦꯜ ꯈꯔ ꯌꯥꯝꯃꯦ ꯉꯁꯤꯗꯤ ꯏꯃꯥꯅ ꯑꯈꯣꯏꯒꯤ ꯏꯪꯈꯣꯜꯗꯒꯤꯀꯣ ꯁꯧꯒ꯭ꯔꯤ ꯈꯔ ꯄꯥꯝꯕꯗꯣ ꯁꯒ꯭ꯔꯤ ꯍꯦꯛꯂꯦ ꯁꯒ꯭ꯔꯤ ꯑꯃ ꯇꯧꯔꯦ ꯑꯗꯩꯗꯤ ꯑꯩꯈꯣꯏꯒꯤ ꯄꯨꯈ꯭ꯔꯤꯗꯒꯤ ꯉꯁꯥꯏ ꯏꯟ ꯆꯤꯡꯈꯠꯂꯨꯕꯗ ꯑꯩꯈꯣꯏꯒꯤ ꯉꯥ ꯇꯨꯡꯍꯟꯕꯤꯗꯣ ꯑꯗꯨ ꯈꯔ ꯌꯥꯎꯔꯝꯃꯦ ꯑꯗꯨꯗꯣ ꯈꯔ ꯉꯥꯎꯊꯣꯛꯑꯦ ꯗꯨꯃ ꯑꯗꯩꯗꯤ ꯀꯩꯅꯣꯒ ꯄꯥꯛꯅꯝꯗꫭ ꯈꯪꯕ꯭ꯔꯥ ꯑꯩꯈꯣꯏꯒꯤ ꯕꯦꯁꯣꯟꯒ ꯇꯧꯔ ꯍꯧꯕ ꯄꯥꯛꯅꯝꯗꯣ ꯑꯗꯨ ꯑꯃ
ꯈꯪꯉꯦ ꯈꯪꯉꯦ
ꯀꯩꯅꯣꯒ ꯑꯩꯈꯣꯏꯒꯤ ꯑꯩꯈꯣꯏ ꯏꯟꯗꯣꯝ ꯆꯥꯅ ꯇꯨꯔꯦꯟꯗꯒꯤ ꯉꯥꯀꯨꯞ ꯈꯔ ꯐꯥꯏꯅ ꯉꯥꯀꯨꯞꯇꯣ ꯑꯗꯨ ꯀꯩꯅꯣ ꯇꯧꯔꯦ ꯑꯗꯨꯒꯤ ꯉꯥꯅꯝ ꯅꯝꯕꯗꯣ ꯑꯗꯨꯝꯒ ꯇꯧꯔꯒ ꯃꯌꯥꯝ ꯌꯥꯝ ꯆꯥꯔꯦ ꯉꯁꯤꯗꯤ
ꯄꯥꯛ ꯅꯝꯕꯁꯦ
ꯑꫭꯏꯍꯜꯂꯁꯦ ꯉꯥꯅꯝ ꯅꯝꯕ ꯀꯩꯗꯧꯕ ꯇꯥꯔꯕꯣ ꯎꯝ ꯀꯔꯤꯅꯣ ꯅꯣꯏ ꯉꯁꯤꯗꯤ ꯆꯥꯛ ꯌꯥꯝ ꯊꯦꯡꯉꯤꯗ ꯀꯔꯤ ꯃꯊꯦꯜꯕꯨ ꯇꯧꯍꯧꯒꯦ
ꯑꯈꯣꯏꯗꯦ ꯏꯃꯥꯅ ꯏꯔꯣꯟꯕ ꯑꯃ ꯇꯧꯍꯧꯔꯦ ꯀꯥꯡꯉꯧ
ꯑꯣ ꯅꯣꯏꯒꯤꯗꯤ ꯂꯥꯏꯒ ꯍꯔꯥꯎꯈ꯭ꯔꯕꯣ ꯅꯣꯏ ꯈꯨꯟꯒꯤ ꯑꯣ ꯑꯈꯣꯏ ꯈꯨꯟꯒꯤꯗꯤ ꯂꯥꯏ ꯍꯔꯥꯎꯈ꯭ꯔꯦ ꯅꯨꯃꯤꯠ ꯍꯨꯝꯅꯤ ꯇꯧꯅꯦ ꯇꯧꯔꯝꯃꯦꯕꯀꯣ ꯑꯗꯩꯗꯤ ꯅꯨꯃꯤꯠꯇꯣ ꯅꯨꯃꯤꯠ ꯍꯥꯞꯇꯥ ꯑꯃ ꯇꯧꯔꯁꯦꯅ ꯃꯣꯏꯒꯤ ꯈꯨꯟꯒꯤ ꯑꯍꯟꯈꯩꯅ ꯋꯥꯔꯦꯞꯅꯔꯒ ꯍꯥꯞꯇꯥ ꯑꯃ ꯄꯥꯡꯊꯣꯛꯈ꯭ꯔꯦ ꯑꯁ ꯂꯥꯏ ꯍꯔꯥꯎꯕꯁꯤ ꯅꯨꯡꯗꯤ ꯅꯨꯡꯉꯥꯏꯅꯤ ꯑꯈꯣꯏꯒꯤ ꯂꯥꯏ ꯍꯔꯥꯎꯕꯁꯤꯗꯤ ꯑꯈꯣꯏꯒꯤ ꯃꯩꯇꯩꯒꯤ ꯆꯠꯅꯕꯤꯗꯗꯤ ꯌꯥꯎꯗꯕ ꯌꯥꯗꯕ ꯄꯣꯠ ꯑꯃꯗꯤ ꯑꯣꯏꯗꯅ ꯑꯗꯣ ꯚꯥꯏ ꯅꯪꯗꯤ ꯀꯩꯅꯣꯒꯤ ꯂꯥꯏ ꯍꯔꯥꯎꯕꯒꯤ ꯂꯥꯏꯔꯤꯛ ꯑꯃ ꯄꯥꯒꯤꯗꯥꯏ ꯅꯪꯕꯣ
ꯑꯧ ꯄꯥꯈꯤꯕꯅꯦ ꯅꯍꯥꯟꯃꯨꯛ
ꯑꯗꯨꯒꯤ ꯂꯥꯏ ꯍꯔꯥꯎꯕꯒꯤ ꯚꯥꯏ ꯃꯇꯥꯡꯗ ꯈꯔ ꯂꯥꯏ ꯍꯔꯥꯎꯕꯁꯦ ꯃꯈꯜ ꯑꯗꯨꯛ ꯁꯨꯏ ꯀꯩꯅꯅꯣ ꯍꯥꯏꯕ ꯑꯃ ꯂꯩꯗꯥꯏꯅꯦ ꯑꯗꯨꯗꯨ ꯀꯥꯎꯈ꯭ꯔꯦ ꯑꯗꯨꯗꯨ ꯑꯃꯇ ꯍꯥꯏꯔꯛꯀꯦꯔꯣ
ꯍꯣꯏ ꯍꯣꯏ ꯍꯥꯏꯔꯛꯀꯦ ꯍꯔꯥꯎꯕꯩꯗꯣ ꯑꯩꯈꫭꯅ ꯃꯈꯜ ꯑꯍꯨꯝ ꯊꯣꯛꯅ ꯊꯣꯛꯅ ꯂꯩꯌꯦꯕꯀꯣ
ꯑꯥ
ꯀꯪꯂꯩ ꯍꯔꯥꯎꯕ ꯍꯥꯏꯕ ꯑꯃꯅꯦ
ꯎꯝ
ꯗꯤ ꯀꯛꯆꯤꯡ ꯍꯔꯥꯎꯕ ꯍꯥꯏꯕ ꯑꯃꯅꯦ ꯍꯧꯒꯤꯗꯤ ꯆꯛꯄ ꯍꯔꯥꯎꯕ ꯍꯥꯏꯕ ꯑꯃꯅꯦ ꯃꯈꯜ ꯑꯍꯨꯝ ꯊꯣꯛꯅ ꯂꯩ ꯎꯝ
ꯑꯩꯈꯣꯏꯒꯤ ꯈꯨꯟꯗꯒ ꯍꯔꯥꯎꯅꯩꯁꯤꯅ ꯀꯔꯤ ꯍꯔꯥꯎꯅꯕ ꯆꯤꯡꯗꯣꯏꯅꯣ
ꯀꯔꯤ ꯍꯥꯏꯕ ꯚꯥꯏ
ꯑꯩꯈꯣꯏꯒꯤ ꯈꯨꯟꯗꯒ ꯍꯔꯥꯎꯅꯔꯤꯁꯦ ꯑꯩꯈꯣꯏꯅ ꯂꯥꯏꯒ ꯏꯀꯣꯛꯈꯠꯄꯒꯤ ꯃꯈꯜꯒ ꯂꯩꯗꯅ ꯑꯗꯨ ꯀꯃꯥꯏ ꯀꯃꯥꯏ ꯑꯣꯏꯗꯣꯏꯅꯣꯕ ꯈꯣꯏ ꯂꯥꯏ ꯏꯀꯧꯈꯠꯄꯩꯁꯦ ꯂꯥꯏ ꯏꯀꯧꯈꯠꯄꯩꯁꯦ ꯚꯥꯏ ꯑꯩꯈꯣꯏꯒꯤ ꯃꯈꯜ
ꯃꯈꯜ ꯃꯈꯜ ꯂꯥꯏ ꯏꯀꯧꯈꯠꯄꯩꯗꯤ ꯃꯈꯜ ꯍꯥꯏ ꯂꯩꯇꯦꯌꯦ ꯃꯥꯅ ꯃꯥꯅ ꯄꯥꯡꯊꯣꯛꯏꯕ ꯂꯥꯏ ꯍꯔꯥꯎꯕꯗꯣ ꯑꯗꯨꯒꯤ ꯃꯇꯨꯡꯏꯟꯅ ꯆꯠꯅꯗꯣꯏꯅꯦꯕꯀꯣ ꯀꯣ ꯑꯩꯈꯣꯏꯒꯤ ꯀꯪꯂꯩ ꯍꯔꯥꯎꯕ ꯑꯌꯥꯝꯕꯅ ꯑꯩꯈꯣꯏ ꯃꯅꯤꯄꯨꯔꯗ ꯍꯔꯥꯎꯅꯔꯤꯕ ꯂꯥꯏ ꯍꯔꯥꯎꯅꯕꯒꯤ ꯀꯩꯅꯣꯁꯦ ꯃꯑꯣꯡꯁꯦ ꯂꯥꯏ ꯏꯀꯧꯈꯠꯄ ꯃꯇꯝꯗ ꯏꯁꯤꯡꯗꯒꯤ ꯏꯀꯧꯈꯠꯂꯦꯕꯀꯣ ꯑꯗꯨꯒ ꯀꯩꯅꯣꯒꯨꯝꯕ ꯆꯛꯄꯒꯨꯝꯕ ꯃꯣꯏꯅ ꯍꯔꯥꯎꯕꯕꯁꯤꯗꯤ ꯑꯩꯈꯣꯏꯅ ꯅꯨꯡꯁꯤꯠꯇꯒꯤ ꯑꯣꯏꯅ ꯏꯀꯣꯛꯈꯠꯄ ꯁꯤꯒꯤ ꯈꯦꯠꯅꯕ ꯑꯗꯨꯒ ꯀꯛꯆꯤꯡꯗ ꯀꯪꯂꯩꯒꯁꯦ ꯑꯗꯨꯝ ꯂꯥꯏ ꯏꯀꯧꯈꯠꯄꯩꯗꯤ ꯃꯥꯟꯅꯩ ꯏꯁꯤꯡꯗ ꯉꯥꯛꯇꯅꯤ ꯑꯗꯨꯒ ꯀꯩꯅꯣ ꯇꯧꯕꯁꯦ ꯃꯣꯏꯅ ꯂꯥꯏꯔꯕ ꯅꯨꯃꯤꯠꯇ ꯉꯥꯐ꯭ꯔꯨꯝ ꯇꯥꯟꯕ ꯍꯥꯏꯗꯅ ꯊꯧꯗꯣꯛ ꯑꯃ ꯌꯥꯎꯋꯦꯕꯀꯣ ꯑꯗꯨꯒꯤ ꯉꯥꯐ꯭ꯔꯨꯝ ꯇꯥꯟꯕ ꯊꯧꯗꯣꯛꯇꯨꯗ ꯀꯩꯅꯣ ꯇꯧꯕ ꯑꯩꯈꯣꯏꯒꯤ ꯀꯪꯂꯩ ꯍꯔꯥꯎꯕꯁꯤꯒ ꯈꯦꯟꯅꯕ ꯍꯥꯏ ꯇꯥꯔꯦ
ꯎꯝ ꯑꯗꯣ ꯑꯩꯈꯣꯏꯒꯤ ꯚꯥꯏ ꯂꯥꯏ ꯍꯔꯥꯎꯕꯁꯦ ꯑꯩꯈꯣꯏꯒꯤ ꯅꯨꯡꯒꯤ ꯑꯣꯏꯕ ꯀꯩꯅꯣ ꯍꯥꯏ ꯇꯥꯔꯦꯅꯦ ꯃꯅꯨꯡꯒꯤ ꯑꯣꯏꯕ ꯑꯥꯔꯊꯁꯦ ꯀꯩꯅꯦꯅ ꯂꯧꯕ ꯌꯥꯕꯒꯦ
ꯂꯥꯏ ꯍꯔꯥꯎꯕꯒꯤ ꯅꯨꯡꯒꯤ ꯑꯣꯏꯕ ꯑꯥꯔꯊꯁꯦ ꯑꯩꯈꯣꯏꯅ ꯂꯝꯗꯝꯗꯨꯗ ꯀꯣꯜꯂꯤꯕ ꯏꯁꯣꯔ ꯍꯥꯏꯇꯥꯔꯦꯀꯣ ꯑꯗꯨꯗꯒꯤ ꯏꯁꯣꯔ ꯂꯩꯔꯦ ꯑꯗꯨꯗꯒꯤꯗꯤ ꯏꯁꯣꯔ ꯂꯝꯗꯝꯗꯨꯗ ꯂꯩꯔꯤꯕ ꯃꯤꯄꯨꯝ ꯈꯨꯗꯤꯡꯃꯛꯅ ꯏꯁꯣꯔꯗꯨꯕꯨ ꯂꯥꯠꯆꯔꯒ ꯂꯝꯗꯝꯗꯨꯗ ꯅꯥꯗ ꯌꯦꯛꯇꯕ ꯑꯩꯈꯣꯏꯒꯤ ꯈꯨꯟꯖꯥꯎ ꯂꯩꯆꯥꯎꯕ ꯑꯗꯨꯗꯒꯤꯗꯤ ꯆꯥꯍꯣꯡ ꯉꯥꯍꯣꯡꯕ ꯅꯨꯡꯉꯥꯏ ꯌꯥꯏꯕꯤ ꯃꯔꯥꯡ ꯀꯥꯏꯅ ꯑꯋꯥ ꯑꯅꯥ ꯂꯥꯛꯄꯁꯤꯡꯗꯣ ꯏꯁꯣꯔꯗꯨꯗ ꯈꯣꯏꯔꯨꯝꯖꯔꯒ ꯐꯠꯇꯕ ꯄꯨꯝꯅꯃꯛ ꯄꯨꯕꯤꯗꯅ ꯍꯔꯥꯎ ꯇꯌꯥꯝꯅ ꯄꯨꯟꯅ ꯂꯩꯃꯤꯟꯅꯕꯒꯤ ꯃꯁꯛꯇꯨꯅꯤ ꯎꯠꯂꯤꯁꯦ ꯂꯥꯏ ꯍꯔꯥꯎꯕꯗ
ꯑꯣ ꯑꯗꯨ ꯈꯣꯏꯔꯨꯝ ꯑꯩ ꯂꯥꯏ ꯍꯔꯥꯎꯗꯤ ꯁꯨꯃꯥꯏꯅ ꯇꯧꯋꯦ ꯍꯥꯏꯗꯤ ꯚꯥꯏ ꯂꯥꯏ ꯍꯥꯞꯇꯥ ꯑꯃ ꯈꯪꯗꯦ ꯅꯨꯃꯤꯠ ꯃꯉꯥꯅꯤ ꯈꯪꯗꯦ ꯍꯔꯥꯎꯔꯅꯤꯗꯅ
ꯑ
ꯑꯗꯨꯗꯨꯒ ꯂꯥꯏ ꯍꯔꯥꯎꯕꯁꯤꯗ ꯑꯩꯈꯣꯏ ꯀꯩꯅꯣ ꯇꯧꯗꯣꯏꯅꯦꯕ ꯂꯥꯏ ꯍꯔꯥꯎꯕ ꯂꯣꯏꯕꯒꯤ ꯅꯣꯡꯉꯥꯟꯕꯁꯦ ꯑꯩꯈꯣꯏꯒꯤ ꯃꯥꯒꯤ ꯄꯅꯥ ꯄꯅꯥ ꯁꯦꯝꯅꯔꯒ ꯑꯩꯈꯣꯏꯒꯤ ꯃꯨꯛꯅꯥ ꯁꯥꯟꯅꯕꯗꯣ ꯇꯧꯋꯦꯕ ꯑꯗꯨꯅ ꯑꯗꯨꯃꯥꯏꯅ ꯅꯪꯒꯤ ꯈꯨꯟꯂꯣꯝꯒꯤ ꯍꯔꯥꯎꯕꯗꯤ ꯚꯥꯏ ꯃꯨꯛꯅꯥ ꯁꯥꯟꯅꯕ ꯑꯗꯨꯝꯕꯒꯤꯗꯤ ꯌꯥꯎꯕ꯭ꯔꯥ
ꯑꯣ ꯌꯥꯎꯏ ꯌꯥꯎꯏ ꯑꯌꯥꯝꯕꯅ ꯂꯥꯏ ꯍꯔꯥꯎꯕ ꯂꯣꯏꯅꯔꯒ ꯑꯩꯈꯣꯏꯒꯤ ꯍꯔꯥꯎ ꯇꯌꯥꯝꯕ ꯑꯣꯏꯅ ꯉꯜꯂꯤꯉꯩ ꯃꯇꯝꯗ ꯂꯥꯏ ꯍꯔꯥꯎꯕꯒꯤ ꯂꯥꯏ ꯁꯨꯡꯂꯦꯟ ꯀꯩꯀꯥ ꯄꯣꯊꯥꯈ꯭ꯔꯕ ꯃꯇꯨꯡꯗꯀꯣ ꯑꯩꯈꯣꯏꯅ ꯂꯝꯗꯝꯗꯨꯗ ꯂꯩꯔꯤꯕ ꯃꯁꯥ ꯃꯎ ꯅꯍꯥ ꯅꯍꯥꯁꯤꯡꯁꯦ ꯃꯣꯏꯒꯤ ꯄꯥꯡꯒꯜ ꯍꯛꯆꯥꯡ ꯌꯦꯡꯅꯅꯕꯒꯤ ꯑꯩꯈꯣꯏꯒꯤ ꯇꯥꯟꯖꯥ ꯑꯃ ꯄꯤꯌꯦꯕꯀꯣ ꯂꯝꯖꯦꯜ ꯆꯦꯜꯍꯟꯕꯒꯨꯝꯕ ꯂꯝꯖꯦꯜ ꯌꯥꯡꯕꯁꯤꯡꯒꯤ ꯂꯝꯖꯦꯜ ꯇꯥꯟꯅꯍꯟꯕ ꯈ꯭ꯋꯥꯏꯗꯒꯤ ꯃꯄꯨꯡ ꯑꯣꯏꯅ ꯑꯆꯧꯕ ꯀꯨꯝꯍꯩ ꯑꯣꯏꯅ ꯄꯥꯡꯊꯣꯛꯁꯤ ꯃꯨꯛꯅꯥꯅꯦꯕ ꯃꯨꯛꯅꯥꯁꯤꯗ ꯑꯩꯈꯣꯏ ꯂꯩꯀꯥꯏꯗꯨꯗ ꯂꯩꯔꯤꯕ ꯏꯁꯣꯔꯗꯨꯅ ꯀꯣꯜꯂꯤꯕ ꯂꯩꯀꯥꯏ ꯈꯔ ꯍꯥꯏꯔꯁꯤꯗꯅꯀꯣ ꯃꯗꯨꯗ ꯂꯩꯔꯤꯕ ꯃꯁꯥ ꯃꯎ ꯐꯕ ꯅꯍꯥꯁꯤꯡꯁꯦ ꯊꯣꯛꯂꯛꯑꯒ ꯀꯩꯅꯣ ꯇꯧꯗꯣꯏꯅꯦ ꯃꯣꯏꯒꯤ ꯑꯔꯩꯕ ꯃꯄꯥꯡꯒꯜꯗ ꯐꯨꯗꯣꯛꯅꯗꯅ ꯎꯠꯇꯣꯏꯅꯦꯕ ꯃꯌꯥꯝꯗ ꯑꯗꯨꯃꯥꯏꯅ ꯃꯁꯥ ꯃꯎ ꯐꯅ ꯂꯩꯕꯒꯤ ꯃꯁꯛꯁꯨꯕ ꯌꯥꯎꯔꯦ ꯑꯗꯒꯤꯗꯤ ꯃꯁꯥ ꯃꯎ ꯐꯕ ꯃꯤꯁꯤꯡꯕꯨ ꯂꯩꯀꯥꯏꯗꯨꯅ ꯑꯗꯨꯒꯤ ꯇꯧꯗꯅ ꯊꯧꯒꯜꯂꯣꯟ ꯕꯦꯚꯥꯔ ꯇꯧꯅꯗꯅꯀꯣ ꯑꯗꯨꯃꯥꯏꯅ ꯏꯀꯥꯏ ꯈꯨꯝꯅꯕ ꯎꯠꯄꯒꯤ ꯃꯁꯛꯁꯨ ꯂꯩ
ꯑꯣ ꯑꯗꯨꯅꯦ ꯑꯩꯈꯣꯏ ꯂꯥꯏ ꯍꯔꯥꯎꯕꯁꯦ ꯑꯩꯈꯣꯏ ꯃꯩꯇꯩꯒꯤꯗꯤ ꯃꯥꯥꯏ ꯑꯗꯨꯝ ꯇꯧꯗ ꯌꯥꯗꯕ ꯊꯕꯛ ꯑꯃꯅꯦꯕꯁꯦ ꯑꯗꯣ ꯚꯥꯏ ꯅꯪ ꯀꯩ ꯑꯩꯈꯣꯏꯒꯤ ꯍꯧꯖꯤꯛꯀꯥꯟꯒꯤ ꯍꯔꯥꯎꯕꯁꯤꯒ ꯊꯥꯏꯅꯩ ꯍꯔꯥꯎꯕꯩꯁꯤꯒ ꯈꯤꯇꯪ ꯈꯦꯠꯅꯕ ꯈꯔꯗꯤ ꯂꯥꯛꯑꯦꯕ ꯍꯥꯏꯗꯤ ꯑꯗꯨꯝ ꯀꯨꯝꯍꯩ ꯍꯔꯥꯎ ꯏꯔꯥꯡ ꯐꯔꯥꯡꯗ ꯑꯣꯟꯊꯣꯛꯄꯩ ꯃꯑꯣꯡ ꯑꯃꯗ ꯂꯥꯛꯏ ꯚꯥꯏ ꯅꯪ ꯉꯁꯤ ꯀꯩ ꯋꯥꯈꯜ ꯐꯣꯡꯗꯣꯛꯅꯤꯡꯏ
ꯎꯝ ꯍꯣꯏ ꯎꯔꯦ ꯑꯗꯨꯒꯨꯝꯕ ꯐꯅꯌꯥꯝ ꯉꯜꯂꯤꯉꯩ ꯃꯇꯝꯗꯗꯤ ꯑꯩꯈꯣꯏꯒꯤ ꯂꯩꯀꯥꯏꯗꯨꯗ ꯑꯆꯝꯕ ꯐꯤꯔꯣꯜ ꯁꯦꯠꯇꯅꯀꯣ ꯆꯨꯝꯅꯒꯤ ꯄꯦꯅꯥ ꯄꯨꯡ ꯈꯛꯇꯪ ꯁꯤꯖꯤꯟꯅꯔꯒ ꯌꯥꯝꯅ ꯅꯨꯡꯉꯥꯏꯕ ꯈꯣꯟꯖꯦꯜꯗ ꯅꯨꯡꯁꯤꯕ ꯃꯇꯧꯗ ꯏꯪꯅ ꯇꯞꯅ ꯁꯥꯟꯅꯔꯝꯃꯤ ꯍꯥꯏꯇꯥꯔꯦ ꯑꯩꯈꯣꯏꯒꯤ ꯂꯩꯔꯤꯕ ꯑꯀꯣꯏꯕꯒꯤ ꯐꯤꯕꯝꯁꯦ ꯀꯩꯝꯇ ꯁꯣꯏꯍꯟꯗꯅ ꯍꯧꯖꯤꯛ ꯃꯇꯝꯁꯤꯗꯗꯤ ꯀꯥꯏꯗꯒꯤ ꯃꯌꯦꯞ ꯄꯥꯟꯁꯤꯜꯂꯦ ꯕꯦꯟ ꯌꯩꯁꯜꯂꯦ ꯑꯗꯨꯗꯒꯤꯗꯤ ꯃꯥꯏꯕꯤ ꯖꯒꯣꯏ ꯇꯧꯕꯗ ꯐꯥꯎꯕ ꯑꯇꯣꯞꯄ ꯅꯍꯥꯁꯤꯡ ꯅꯤꯁꯥ ꯆꯥꯁꯤꯜꯂꯒ ꯆꯥꯍꯩꯗꯕ ꯆꯤꯡꯖꯥꯛ ꯆꯥꯁꯤꯜꯂꯒ ꯖꯒꯣꯏ ꯁꯥꯖꯤꯜꯂꯒ ꯄꯩꯁꯥ ꯊꯥꯖꯟꯕ ꯁꯤꯒꯨꯝꯕꯁꯦ ꯌꯦꯡꯕꯗꯤ ꯅꯨꯡꯉꯥꯏꯇꯦ ꯍꯥꯏ ꯃꯁꯤ ꯃꯇꯝꯒꯤ ꯑꯑꯣꯟꯕ ꯆꯠꯅꯕꯤꯕꯨꯗꯤ ꯑꯣꯏꯗꯣꯏꯅꯤ ꯑꯗꯨꯑꯣꯏꯁꯨ ꯐꯠꯇꯕ ꯑꯑꯣꯟꯕꯤꯗꯨꯗꯤ ꯌꯥꯝꯅ ꯌꯥꯎꯁꯜꯂꯦ ꯅꯦ ꯍꯔꯥꯎꯕꯩ ꯃꯁꯛꯁꯤꯗ
ꯑꯗꯨꯅꯤ ꯑꯩꯈꯣꯏ ꯑꯗꯨꯝ ꯑꯩꯈꯣꯏꯅꯁꯨ ꯎꯅꯩꯗꯅ ꯑꯗꯨꯅ ꯑꯩꯈꯣꯏꯒꯤ ꯂꯥꯏ ꯍꯔꯥꯎꯕꯗ ꯑꯩꯈꯣꯏꯒꯤ ꯃꯥꯏꯕꯤꯅꯒ ꯃꯣꯏ ꯖꯒꯣꯏ ꯁꯥꯕꯤꯒꯤ ꯁꯥꯊꯦꯛ ꯑꯩ ꯈꯣꯡ ꯊꯪꯕ ꯑꯗꯨꯒꯤꯁꯨ ꯅꯅꯨꯡꯃ ꯏꯕꯥ ꯐꯔꯁꯨ ꯚꯥꯏ ꯂꯩꯔꯝꯒꯗ꯭ꯔꯥ ꯃꯣꯏꯗ
ꯑꯥ ꯂꯩꯌꯦ ꯃꯥꯏꯕꯤꯁꯤꯡꯅ ꯂꯥꯏ ꯍꯔꯥꯎꯕ ꯈꯨꯗꯤꯡꯃꯛ ꯇ ꯁꯥꯔꯤꯕ ꯖꯒꯣꯏ ꯃꯈꯜꯁꯤꯡꯁꯦ ꯃꯗꯨꯒꯤ ꯖꯒꯣꯏꯁꯤꯡꯗꯨꯒꯤ ꯍꯧꯔꯛꯐꯝ ꯑꯩꯈꯣꯏꯒꯤ ꯃꯥꯂꯦꯝ ꯂꯩꯁꯦꯝꯂꯛꯄ ꯃꯇꯝꯗ ꯀꯔꯝ ꯀꯔꯝꯕ ꯁꯥꯊꯦꯛ ꯁꯥꯈꯤꯕ ꯀꯔꯤ ꯀꯔꯤ ꯇꯧꯈꯤꯕ ꯂꯣꯏꯅ ꯖꯒꯣꯏꯗꯨꯅ ꯇꯥꯛꯑꯦꯕꯀꯣ ꯃꯁꯤ ꯖꯒꯣꯏ ꯃꯈꯜ ꯃꯌꯥꯝꯁꯦ ꯍꯥꯏꯔꯒꯗꯤ ꯃꯌꯥꯝꯃꯗꯤ ꯂꯩꯔꯦ ꯑꯗꯣ ꯖꯒꯣꯏ ꯃꯈꯜꯁꯦ ꯅꯣꯡꯃ ꯑꯃꯃꯨꯛ ꯑꯩꯅ ꯀꯩꯅꯣ ꯇꯧꯔꯒ ꯏꯇꯥꯎꯗ ꯇꯥꯛꯀꯦ
ꯑꯣ ꯍꯣ ꯍꯣꯏ ꯌꯥꯝ ꯐꯩ ꯏꯇꯥꯎ ꯋꯥꯔꯤ ꯁꯥꯅꯕꯁꯦ ꯁꯨꯃꯥꯏꯅ ꯑꯩꯉꯣꯟꯗꯁꯨ ꯀꯥꯅꯕ ꯌꯥꯝ ꯐꯪꯉꯦꯕ ꯍꯥꯏꯗꯤ ꯑꯅꯝꯕꯅ ꯍꯧꯖꯤꯛꯀꯥꯟꯒꯤ ꯅꯍꯥꯁꯤꯡꯁꯦ ꯑꯩꯈꯣꯏꯒꯤ ꯂꯥꯏ ꯍꯔꯥꯎꯕ ꯍꯥꯏꯔꯒ ꯑꯗꯨꯝ ꯏꯊꯛ ꯏꯔꯥꯡꯗ ꯆꯠꯈ꯭ꯔꯦꯕ ꯋꯥꯈꯜꯁꯦ ꯂꯥꯏ ꯍꯔꯥꯎꯕꯒꯤ ꯑꯣꯏꯕ ꯅꯨꯡꯒꯤ ꯑꯣꯏꯕ ꯍꯥꯏꯗꯤ ꯑꯅꯝꯕꯅ ꯈꯪꯕꯁꯤꯗꯤ ꯈꯔ ꯑꯇꯥꯡꯕ ꯃꯤ ꯑꯣꯏꯅꯅꯤ ꯍꯥꯏꯇꯥꯔꯦ ꯚꯥꯏ ꯑꯩꯁꯨ ꯉꯥꯔꯤ ꯇꯥꯃꯣ ꯍꯥꯏꯕꯗꯤ ꯉꯁꯤꯗꯤ ꯐꯅꯝꯨꯛ ꯈꯪꯉꯦꯕ ꯑꯦ ꯂꯥꯏ ꯍꯔꯥꯎꯖꯤꯗ ꯀꯔꯤ ꯄꯥꯡꯊꯣꯛꯏꯅꯣ
ꯍꯧꯖꯤꯀꯥꯟꯒꯤ ꯂꯥꯏ ꯍꯔꯥꯎꯕꯗ ꯂꯥꯏ ꯍꯔꯥꯎꯕꯒꯤ ꯅꯨꯡꯒꯤ ꯑꯣꯏꯕ ꯋꯥꯡꯉꯨꯣꯏꯕꯗꯗꯤ ꯆꯠꯇꯕ ꯅꯍꯥ ꯅ ꯀꯩꯅꯣ ꯇꯧꯔꯒ ꯀꯨꯝꯍꯩ ꯍꯔꯥꯎ ꯑꯗꯨꯗꯒꯤꯗꯤ ꯂꯩꯁꯥꯕꯤ ꯃꯆꯥꯁꯤꯡꯁꯨ ꯃꯉꯥꯏꯔꯦ ꯂꯥꯏꯗꯨ ꯐꯖꯅ ꯊꯧꯒꯜ ꯇꯧꯕꯒꯤ ꯕꯥꯞꯇꯨꯗꯤ ꯆꯠꯇꯕꯤꯅꯤꯅ ꯏꯊꯛ ꯏꯔꯥꯡꯗ ꯑꯣꯏꯅ ꯆꯠ ꯑꯣꯏꯅ ꯇꯧꯔꯦꯕ ꯍꯧꯖꯤꯛ ꯃꯇꯝꯁꯦ ꯅꯍꯥꯁꯤꯡꯗꯩꯁꯨ ꯈꯔ ꯑꯦꯗꯚꯥꯏꯁ ꯇꯧꯗꯅ ꯑꯩꯈꯣꯏꯅ ꯀꯩꯅꯣ ꯇꯧꯗꯅꯀꯣ ꯈꯗꯗꯤ ꯆꯣꯡꯊꯣꯛꯄ ꯑꯃ ꯆꯪꯉꯦ ꯍꯥꯏꯅ ꯂꯧꯔꯤꯕ
ꯑꯣ ꯏꯇꯥꯎꯕꯤ ꯌꯥꯝ ꯅꯨꯡꯉꯥꯏ ꯏꯇꯥꯎꯕꯤ ꯋꯥꯔꯤ ꯁꯥꯟꯅꯕꯁꯦ ꯑꯩ ꯃꯏ ꯃꯊꯪꯗꯁꯨ ꯑꯗꯨꯝ ꯇꯧꯔꯛꯀꯦ ꯋꯥꯔꯤ ꯑꯗꯨꯝ ꯏꯇꯥꯎꯅ ꯈꯔ ꯂꯥꯏꯔꯤꯛꯇꯣ ꯄꯥꯝꯃꯤꯅ ꯈꯨꯡꯕ ꯃꯌꯥꯝ ꯂꯩ ꯑꯗꯨꯁꯨ ꯃꯊꯪ ꯃꯊꯪ ꯍꯪꯉꯛꯀꯦꯕ
ꯍꯣꯏ ꯍꯣꯏ ꯚꯥꯏ ꯍꯪꯉꯛꯑꯣ ꯀꯩꯁꯨ ꯀꯥꯏꯗꯦ
ꯑꯣ ꯍꯣꯏ ꯑꯩ ꯉꯁꯤꯗꯤ ꯊꯝꯃꯒꯦꯀꯣ